ꯑꯗꯣ ꯍꯜꯂꯣ ꯑꯥ ꯀꯅꯥ ꯀꯅꯥ
ꯀꯔꯤ ꯏꯟꯖꯥꯡ ꯆꯥꯔꯒꯦ
ꯑꯁ ꯆꯞ ꯃꯥꯟꯅꯩꯗ ꯍꯋꯥꯏ ꯊꯣꯡꯕ
ꯎꯝ
ꯎꯝ ꯑꯩꯈꯣꯏ ꯑꯥ ꯗꯔ꯭ꯦꯟꯗ ꯑꯍꯨꯝ ꯗꯨꯒꯥ ꯂꯩꯌꯦ
ꯂꯅꯃꯨ ꯃꯣꯏ ꯂꯥꯡꯕꯒꯤ ꯃꯈꯣꯟ ꯇꯥꯏꯅꯦ
ꯃꯥ ꯑꯁꯤꯗ ꯑꯩꯒꯤ ꯐ꯭ꯔꯦꯟ ꯑꯃ ꯂꯩꯇꯦ ꯑꯥꯏ ꯁꯤꯒꯤ ꯏꯟꯁꯇꯦꯟꯗ ꯍꯥꯞꯄ ꯐꯣꯠꯇꯣ ꯊꯥꯒꯠꯄ ꯑꯗꯨꯒꯤ ꯃꯥ ꯁꯥꯎ
ꯍꯥꯥ
ꯁꯥꯎꯗꯦ ꯁꯥꯎꯗꯦ ꯒꯤ ꯁꯨꯝ ꯋ꯭ꯊꯤ ꯑꯁ ꯀꯔꯤꯅꯣ ꯅꯪ ꯈꯣꯜꯗꯣ ꯍꯥ ꯅꯪ ꯈꯪꯕꯔ ꯑꯃ ꯑꯣ
ꯑꯆꯤꯛꯄꯥ ꯃꯐꯝꯗ ꯆꯠꯂꯣꯕ
ꯑꯗꯨ ꯉꯁꯤ ꯄꯨꯟꯕꯅꯤ ꯃꯥ ꯌꯥꯝ ꯂꯥꯡꯉꯦ ꯃꯣꯏ
ꯑꯗꯨꯅꯦ ꯃꯤ ꯑꯇꯣꯞꯄ ꯌꯥꯎꯔꯗꯤ ꯎꯝ ꯃꯇꯣꯝꯇ ꯀꯛꯈ꯭ꯔꯅꯤꯕ
ꯎꯝ ꯇꯥꯗꯕꯔ ꯃꯈꯣꯜ ꯃꯣꯏꯒꯤ
ꯎꯝ ꯇꯥꯗ꯭ꯔꯤ ꯇꯥꯗ꯭ꯔꯤ
ꯑꯩꯈꯣꯏ ꯁꯤꯗ ꯅꯣꯡ ꯆꯨꯏꯌꯦ ꯅꯣꯏ ꯑꯗꯨꯗ ꯆꯨꯗꯦ
ꯑꯩꯉꯣꯟꯗ ꯁꯥꯔꯤꯔꯣ ꯀꯅꯥꯗ ꯁꯥꯔꯤꯔꯣ ꯈꯪꯗ꯭ꯔꯦꯗ
ꯅꯪꯖꯨꯅꯦ
ꯍꯥꯥ
ꯅꯪꯉꯣꯟꯗꯅꯦ
ꯑꯩꯉꯣꯟꯗ ꯀꯔꯤ ꯍꯥꯏꯕ
ꯁꯤꯗꯗꯤ ꯅꯣꯡ ꯆꯨꯏꯌꯦꯕ ꯑꯗꯨꯗ ꯅꯣꯡ ꯆꯨꯕ꯭ꯔꯣ
ꯎꯝ ꯑꯩꯗꯤ ꯑꯩ ꯉꯁꯥꯏ ꯑꯩ ꯉꯁꯤ ꯏꯪꯈꯣꯜ ꯆꯠꯂꯦꯕꯀꯣ ꯑꯗꯣ
ꯅꯣꯡ ꯆꯨꯔꯛꯑꯦ ꯍꯧꯖꯤꯛꯇꯤ ꯆꯨꯗꯦ
ꯍꯧꯖꯤꯛ ꯑꯩꯈꯣꯏ ꯀꯩꯅꯣ ꯑꯩꯈꯣꯏꯒꯥꯏꯅ ꯍꯥꯏꯔꯦ ꯁꯤꯗꯗꯤ ꯑꯥ ꯃꯨꯝꯕꯥꯏꯗꯗꯤ ꯍꯩꯙꯔꯤ ꯅꯣꯡ ꯌꯥꯝ ꯀꯟ
ꯎꯝ ꯅꯨꯡꯉꯥꯏꯕ꯭ꯔꯣ ꯅꯣꯡ ꯆꯨꯕꯁꯦ
ꯑꯁ ꯀꯥꯏꯗꯒꯤ ꯉꯁꯤꯗꯣ ꯀꯣꯏꯕ ꯆꯠꯀꯦ ꯇꯧꯋꯅꯦ ꯑꯝꯇ ꯆꯠꯇ꯭ꯔꯦ ꯁꯥꯎꯅꯤꯡꯉꯦ
ꯃꯤ ꯅꯨꯃꯤꯗꯥꯡꯗ ꯀꯣꯏꯕ ꯆꯠꯂꯤꯕ
ꯃꯣꯏꯒꯤ ꯅꯨꯃꯤꯗꯥꯡꯁꯤꯗꯤ ꯅꯨꯃꯤꯗꯥꯡ ꯅꯠꯇꯕꯒ ꯆꯞ ꯃꯥꯟꯅꯩꯗ ꯀꯩꯝ ꯇꯧ ꯅꯨꯃꯤꯗꯥꯥꯡꯅꯦ ꯍꯥꯏꯕꯒꯤ ꯀꯩꯝꯇ ꯃꯤ ꯑ ꯅꯨꯡꯗꯤꯟꯗ ꯆꯠꯄ ꯑꯗꯨꯃꯥꯏꯅ ꯂꯣꯏ ꯆꯠꯂꯦ ꯍꯥꯏꯗꯤ ꯑꯗꯨꯝ ꯀ꯭ꯔꯥꯎꯗꯦꯠ ꯑꯣꯏꯌꯦ
ꯎꯝ ꯐꯩꯌꯦꯀꯣ ꯑꯗꯨꯗꯤ
ꯑꯃ ꯑꯃꯔꯣꯝꯗꯗꯤ ꯐꯩ
ꯎꯝ ꯑꯗꯨꯝ ꯀꯔꯤ ꯍꯥꯏꯁꯤꯔꯥ ꯃꯤ ꯃꯤ ꯇꯤꯜꯂꯗꯤ ꯅꯨꯃꯤꯗꯥꯡꯗꯁꯨ ꯑꯗꯨꯝ ꯀꯣꯏꯕ ꯅꯨꯡꯉꯥꯏꯕꯅꯦꯕ ꯅꯨꯃꯤꯗꯥꯡꯅ ꯍꯦꯟꯅ ꯅꯨꯡꯉꯥꯏꯕꯅꯦꯕ
ꯍꯣꯏ
ꯑꯩꯈꯣꯏꯒꯤꯁꯨ ꯑꯗꯨꯃꯥꯏ ꯇꯥꯎꯕꯅꯦ ꯀꯨꯝꯃꯩꯗ ꯅꯨꯃꯤꯗꯥꯡꯅ ꯍꯦꯟꯅ ꯅꯨꯡꯉꯥꯏꯌꯦꯕ
ꯎꯝ ꯃꯥꯅꯦ ꯑꯩꯅ ꯅꯪꯒꯤ ꯇ꯭ꯔꯥꯏꯞ ꯒꯦꯁ ꯇꯧꯕꯗꯣ ꯆꯨꯝꯃꯦ ꯅꯠꯇ꯭ꯔꯣ
ꯀꯔꯤ
ꯅꯪꯒꯤ ꯇ꯭ꯔꯥꯏꯞ ꯃꯃꯤꯡ ꯑꯩꯅ
ꯎꯝ ꯎꯝ ꯌꯥꯝ ꯆꯨꯝꯅ ꯍꯥꯏꯔꯛꯑꯦ
ꯑꯩ ꯑꯗꯨꯝ ꯈꯪꯕꯅꯦ ꯇ꯭ꯔꯥꯏꯞꯇꯤ ꯑꯌꯥꯝꯕ
ꯎꯝ ꯌꯥꯝ ꯈꯪꯏꯀꯣ ꯅꯪ ꯑ ꯅꯪꯕꯨ ꯀꯅꯥꯅ ꯌꯥꯎꯍꯜꯂꯛꯄꯅꯣ ꯑꯗꯨꯅ
ꯑꯁ ꯑꯩ ꯁꯤꯖꯨ ꯁꯤꯖꯨ ꯇ꯭ꯔꯥꯏꯞ ꯑꯃꯅ ꯌꯥꯎꯍꯜꯂꯛꯄꯅꯦ ꯑꯩꯒꯤ ꯐ꯭ꯔꯦꯟ
ꯎꯝ ꯑꯣꯏꯔꯝꯅꯤꯕ ꯇ꯭ꯔꯥꯏꯕꯅ ꯌꯥꯝꯃꯤꯕ
ꯍꯣꯏ ꯑꯩꯗꯨ ꯎꯝ ꯈꯪꯗꯦꯕꯀꯣ
ꯎꯝ
ꯑꯗꯣ ꯃꯥꯅ ꯁꯤꯁꯤ ꯇꯧꯋꯣ ꯁꯤꯁꯤ ꯇꯧꯋꯣ ꯍꯥꯏꯔꯛꯑꯦ ꯑꯗꯣ ꯑꯩꯁꯨ ꯈꯪꯗꯦ
ꯎꯝ ꯅꯨꯄꯤꯔꯣ ꯅꯨꯄꯥꯔꯣ꯫
ꯑꯥ ꯅꯨꯄꯤꯅꯦ꯫
ꯑꯣ ꯃꯥꯒꯁꯨ ꯋꯥꯔꯤ ꯁꯥꯟꯅꯔꯝꯅꯤ ꯑꯗꯨꯗꯤ꯫
ꯃꯥꯒ ꯁꯤꯗ ꯂꯩꯃꯤꯟꯅꯩ ꯍꯥꯏꯗꯤ ꯃꯥꯏꯁꯨ ꯂꯥꯛꯑꯦꯕ ꯍꯣꯇꯦꯜꯗꯤ ꯇꯣꯡꯉꯥꯜꯂꯦ ꯑꯗꯨꯗ ꯈꯣꯏꯅ ꯍꯣꯇꯦꯜ ꯑꯃꯗ ꯃꯣꯏꯅ ꯅꯨꯄꯤꯒꯤ ꯍꯣꯇꯦꯜꯗ ꯂꯩꯔꯤꯕ ꯑꯗꯣ__ ꯌꯥꯝꯅ ꯀ꯭ꯂꯣꯖ ꯑꯣꯏꯕꯗꯤ ꯅꯠꯇꯦ ꯑꯗꯨꯒ ꯁꯤꯗ ꯂꯩꯕꯒꯤ ꯍꯥꯏꯇꯥꯔꯦ ꯃꯩ ꯃꯅꯤꯄꯨꯔꯤ ꯂꯣꯀꯦꯜ ꯉꯥꯛ__ ꯂꯩꯕꯅꯤꯅ ꯂꯣꯀꯦꯜꯈꯩꯗꯤ ꯀ꯭ꯂꯣꯖ ꯑꯣꯏꯗꯕ ꯌꯥꯗ꯭ꯔꯦꯗꯅ꯫ ꯁꯤꯗ ꯂꯩꯃꯤꯟꯅꯕꯅꯤꯅ ꯑꯗꯨꯒꯤ ꯁꯨꯝ__ ꯋꯥꯔꯤ ꯋꯥꯇꯥꯏ ꯁꯥꯟꯅꯕꯗ ꯃꯥꯅ ꯁꯤꯁꯤ ꯀꯥꯟꯅꯕꯅꯤ ꯁꯤꯁꯨ ꯇꯧꯋꯣ ꯍꯥꯏ꯫ ꯀꯥꯅꯥꯝꯇ ꯋꯥꯔꯤ ꯁꯥꯗꯦ ꯑꯗꯨꯒ ꯃꯥ ꯑꯍꯥꯟꯕ ꯁꯥꯌꯦ ꯑꯗꯨꯏ ꯃꯇꯨꯡ ꯅꯪ ꯁꯥꯢ
ꯑꯗꯣ ꯍꯧꯖꯤꯛꯇꯤ ꯀꯥꯟꯅꯥꯔꯕ꯭ꯔꯣ꯫
ꯈꯪꯗꯦꯗ ꯀꯥꯅꯩꯔꯣ ꯀꯅꯥꯗ꯭ꯔꯤꯔꯣ ꯑꯩ ꯒ꯭ꯌꯥꯟ ꯇꯥꯗꯦ ꯅꯪꯗꯤ ꯀꯥꯅꯕ꯭ꯔꯣ
ꯈꯔꯗꯤ ꯀꯥꯟꯅꯕꯒꯨꯝ ꯈꯜꯂꯦ ꯈꯔꯕꯨꯗꯤ
ꯑꯣ ꯎꯝ
ꯃꯤ ꯀꯌꯥꯃꯨꯛꯇꯤ ꯋꯥꯔꯤ ꯁꯥꯔꯒꯦ ꯅꯪꯒꯤ ꯁꯦ
ꯑꯃꯇꯥ ꯁꯥꯗꯤꯌꯦ ꯑꯩ ꯃꯥꯒ ꯅꯪꯒ ꯈꯛ ꯑꯣꯏ ꯃꯥꯁꯨ ꯑꯃꯨꯛꯇꯪ ꯑꯣꯏ
ꯎꯝ ꯑꯇꯣꯞꯄꯗꯤ ꯁꯥꯟꯅꯗꯕ
ꯑꯩꯅ ꯀꯩꯅꯣ ꯀꯣꯜꯁꯦ ꯀꯃꯥꯏꯅ ꯇꯧꯔꯤꯅꯣ ꯌꯥꯝꯕ꯭ꯔꯥ ꯌꯦꯡꯉꯣ ꯑꯥ ꯑꯗꯨꯗ ꯀꯣꯜ ꯇꯧꯕ ꯑꯗꯨꯁꯨ ꯑꯇꯣꯞꯄꯥ ꯁꯥꯟꯅꯗꯦ
ꯎꯝ ꯃꯤ ꯑꯗꯨ ꯀꯌꯥꯒꯨꯝꯕ ꯇꯧꯔꯒꯦꯅ
ꯇꯥꯁꯛꯇꯣ ꯁꯤꯒ
ꯍꯦ ꯄꯟꯒꯅꯨꯅꯦ
ꯑꯗꯨꯗꯣ ꯃꯔꯤꯁꯨꯔꯥ ꯃꯥꯜꯂꯦꯕ
ꯎꯝ
ꯀꯔꯤ ꯅꯪꯗꯤ ꯀꯩ ꯃꯊꯦꯜ ꯆꯥꯔꯒꯦ
ꯑꯦ ꯑꯩ ꯀꯥꯡꯉꯥꯎꯁꯨ ꯆꯥꯏ ꯑꯗꯨꯒ ꯍꯋꯥꯏ ꯊꯣꯡꯕꯁꯨ ꯆꯥꯏ
ꯑꯦꯁ ꯍꯧꯕꯅꯤ ꯑꯗꯨꯗꯤ ꯀꯥꯡꯍꯧ ꯌꯥꯎꯔꯗꯤ ꯌꯥꯔꯦ ꯑꯩꯗꯤ ꯑꯃꯥ ꯇꯧꯗ꯭ꯔꯥꯁꯨ
ꯗꯤ ꯀꯥꯔꯣꯟ ꯀꯥꯔꯣꯟ ꯑꯈꯥꯕꯗꯣ
ꯑꯁ ꯎꯝ ꯍꯥꯎꯕꯅꯦ
ꯏꯕꯣꯛꯅꯁꯨ ꯍꯥꯎꯋꯦ ꯍꯥꯏꯌꯦ ꯃꯥꯁꯨ ꯆꯥꯛ ꯃꯥꯌꯥꯝ ꯆꯥꯈ꯭ꯔꯦ
ꯑꯧ ꯐꯩꯌꯦ
ꯅꯪꯗꯤ ꯑꯈꯥꯕ ꯄꯥꯝꯗ꯭ꯔꯣ
ꯑꯁ ꯆꯥꯅꯤꯡꯉꯦ ꯑꯩꯒꯤ ꯐꯦꯕꯣꯔꯥꯠ ꯋꯥꯟ ꯑꯣꯞ ꯃꯥꯢ ꯐꯦꯕꯣꯔꯥꯠꯅꯤ
ꯎꯝ ꯎꯝ ꯑꯩꯁꯨꯅꯦ ꯑꯈꯥꯕ ꯑꯗꯨꯝ ꯄꯥꯝꯃꯤ
ꯑꯈꯥꯕ ꯍꯥꯏꯕꯗꯤ ꯑꯈꯥꯕ ꯑꯇꯩꯗꯤ ꯄꯥꯝꯗ꯭ꯔꯁꯨ ꯍꯧꯖꯤꯛꯀꯤ ꯀꯥꯔꯣꯠꯇꯨꯗꯤ ꯑꯩ ꯄꯥꯝꯃꯦ ꯍꯥꯏꯗꯤ ꯈꯪꯗꯦ ꯑꯗꯨꯗꯤ ꯍꯣꯏ ꯈꯥꯗꯤ ꯈꯥꯏꯌꯦ ꯃꯥꯁꯦ ꯑꯗꯨꯒ ꯀꯥꯡꯍꯧ ꯉꯣꯔꯛꯄꯗꯤ ꯌꯥꯝ ꯐꯥꯎꯋꯦ ꯑꯗꯨꯕ
ꯑꯥ ꯑꯗꯣꯉꯁꯤ ꯑꯩꯅ ꯑꯗꯨ ꯀꯡꯉꯥꯎ ꯑꯂꯨꯒ ꯀꯉꯥꯎ ꯇꯧꯔꯒ ꯍꯋꯥꯏꯗꯨ ꯎꯝ ꯑꯗꯨꯝ ꯃꯍꯤꯒꯤꯗꯃꯛꯇ ꯍꯥꯏꯅ ꯈꯔ ꯊꯣꯡꯕꯅꯦꯕ
ꯎꯝ
ꯏꯕꯣꯛꯅ ꯍꯣꯏ ꯑꯩꯅ ꯊꯣꯡꯉꯤ ꯑꯩ ꯅꯨꯡꯇꯤꯒꯤ ꯊꯣꯡꯉꯤꯅ ꯆꯥꯛ ꯍꯦꯟꯖꯡ
ꯆꯩ ꯆꯥꯅꯤ
ꯑꯩ ꯑꯩ ꯊꯣꯡꯗꯕ ꯅꯨꯃꯤꯠ ꯂꯩꯇꯤꯌꯦ
ꯑꯩ
ꯑꯩ ꯆꯥꯛ ꯌꯦꯟꯖꯡ ꯑꯗꯨꯝ ꯊꯣꯡꯉꯦ ꯑꯌꯨꯛ ꯑꯣꯏꯔꯁꯨ ꯅꯨꯃꯤꯗꯥꯡ ꯑꯣꯏꯔꯁꯨ ꯑꯗꯨꯝ ꯊꯣꯡꯉꯦ ꯑꯗꯣ ꯉꯥꯒꯨꯝꯕꯁꯨ ꯑꯗꯨꯝ ꯁꯦꯝꯃꯒ ꯊꯣꯡꯉꯦ ꯑꯩ
ꯑꯁ ꯌꯥꯝ ꯌꯥꯝ ꯐꯩꯌꯦ ꯑꯗꯨꯗꯤ ꯑꯩ ꯇꯦꯁ ꯇꯧꯅꯤꯡꯉꯦꯅꯦ
ꯎꯝ ꯇꯦꯁ ꯇꯧꯅꯤꯡꯉꯗꯤ ꯅꯣꯡꯃ ꯇꯧꯕ ꯇꯥꯔꯦꯗꯅ
ꯅꯣꯡꯃꯥ ꯇꯧꯕ ꯇꯥꯔꯦ
ꯎꯝ
ꯎꯝ
ꯎꯇꯤꯒꯨꯝꯕꯁꯨ ꯑꯗꯨꯝ ꯊꯣꯡꯕ ꯍꯩꯌꯦ ꯑꯗꯣ ꯀꯥꯡꯁꯣꯏꯒꯨꯝꯕꯁꯨ ꯐꯖꯅ ꯊꯣꯡꯕ ꯍꯩ ꯎꯝ
ꯄꯝꯕ꯭ꯔꯥ
ꯑꯁ ꯄꯥꯝꯃꯦ
ꯎꯝ ꯅꯍꯥꯟꯗꯣ ꯑꯩꯈꯣꯏ ꯏꯅꯦ ꯏꯅꯦꯈꯣꯏꯁꯨ ꯂꯥꯛꯄꯅꯦꯕꯀꯣ ꯃꯥꯒꯤ ꯃꯆꯥꯁꯤꯡꯗꯣ ꯀꯔꯤꯔꯥ ꯂꯥꯏꯔꯤꯛ ꯇꯝꯕꯒꯤ ꯏꯝꯐꯥꯜ ꯍꯥꯏꯕꯅꯦꯕ ꯑꯗꯨꯒꯤ ꯁꯨꯇꯤ ꯑꯣꯏꯕꯒꯤ ꯃꯣꯏꯗꯣ ꯂꯥꯛꯄ ꯑꯗꯣ ꯑꯩꯅ ꯎꯇꯤ ꯊꯣꯡꯕꯗꯣ ꯌꯥꯝ ꯍꯥꯎꯋꯦꯅ ꯃꯣꯏꯗꯣ ꯆꯥꯛ ꯃꯌꯥꯝ ꯌꯥꯝ ꯆꯥꯈ꯭ꯔꯕ ꯍꯥꯏꯗꯤ ꯂꯧꯅꯤꯡꯉꯥꯏ ꯑꯅꯤꯔꯛ ꯑꯍꯨꯝꯔꯛ ꯁꯨꯔꯕ ꯆꯥꯛ ꯂꯧꯕꯗꯣ ꯑꯩꯅ ꯎꯇꯤ ꯊꯣꯡꯕꯁꯦ ꯍꯥꯎꯋꯦꯅ
ꯑꯁ ꯃꯣꯏ ꯑꯅꯤ ꯑꯍꯨꯃꯂꯛꯇꯪ ꯂꯧꯕ ꯑꯩꯅꯥ ꯆ
ꯍꯣꯏ ꯂꯧꯋꯦ ꯏꯅꯦꯒꯤ ꯃꯆꯥꯅꯨꯄꯥ ꯑꯗꯨꯒ ꯃꯆꯥꯅꯨꯄꯤ ꯆꯥꯛ ꯑꯅꯤꯔꯛ ꯑꯍꯨꯝꯔꯛ ꯂꯧꯏ ꯑꯗꯨ ꯆꯥꯛ ꯃꯌꯥꯝ ꯃꯌꯥꯝ ꯆꯥꯏ ꯑꯗꯨꯒ ꯏꯕꯣꯛꯁꯨ ꯆꯥꯛ ꯑꯅꯤꯔꯛ ꯂꯧꯔꯤꯕ
ꯑꯁ ꯑꯩꯅ ꯆꯔꯥꯗꯤ ꯇꯔꯨꯛꯂꯛ ꯇꯔꯦꯠꯂꯛ ꯂꯧꯒꯅꯤ
ꯑꯗꯨꯏꯗꯤ ꯎꯝ ꯅꯪꯒꯤꯗꯃꯛꯇꯗꯤ ꯆꯐꯨ ꯑꯃꯗ ꯑꯗꯨꯝ ꯊꯣꯡꯕ ꯇꯥꯔꯦꯗꯅ
ꯆꯐꯨ ꯑꯃꯥ ꯑꯩꯒꯤ ꯑ
ꯍꯥꯏꯗꯤ ꯇ꯭ꯔꯨꯛꯔꯛ ꯇ꯭ꯔꯦꯠꯔꯛ ꯁꯨꯔꯗꯤ ꯆꯐꯨ ꯑꯃꯅ ꯐꯥꯔꯣꯏꯗ꯭ꯔꯣ
ꯐꯅꯤ ꯆꯐꯨ ꯑꯃꯅꯥ ꯐꯒꯥꯅꯤ
ꯎꯝ ꯌꯥꯝ ꯆꯥꯔꯝꯗꯧ ꯃꯥꯥꯟꯗꯦꯗ ꯅꯪꯗꯤ ꯑꯗꯨꯝ ꯁꯛ ꯌꯦꯡꯕꯗ
ꯑꯩꯥ ꯁꯛ ꯎꯔꯕꯣ
ꯑ ꯑꯗꯨꯝ ꯈꯔ ꯎꯋꯦ ꯍꯥꯏꯕ ꯇꯥꯔꯦ
ꯀꯃꯥꯏꯅꯥ ꯑꯣꯏ ꯍꯥꯎ
ꯅꯪ ꯐꯣꯠꯇꯣ ꯊꯝꯃꯤꯗꯨꯗꯤ
ꯑꯣ ꯑꯣ ꯄꯣꯔꯐꯥꯏꯜꯗ ꯑꯃꯗꯤ ꯊꯃꯦꯀꯣ ꯋꯥꯆꯞꯀꯤ
ꯎꯝ
ꯑꯗꯨ ꯅꯥꯠꯇꯕꯗꯤ ꯑꯇꯩ ꯎꯗꯦꯅ
ꯎꯝ ꯎꯗꯦ
ꯑꯗꯨꯒ ꯑꯩꯅ ꯁꯤꯗ ꯀꯝꯄꯅꯤ ꯁꯤꯗ ꯁꯨꯝ ꯂꯩꯕ ꯃꯦꯃꯣꯔꯤ ꯑꯃꯗꯤꯗꯤ ꯐꯪꯒꯦ
ꯑꯃꯨꯛ ꯁꯦꯡꯗ꯭ꯔꯦ ꯅꯈꯣꯟꯁꯤ꯫
ꯑꯧ ꯇꯥꯕꯣ
ꯎꯝ
ꯃꯌꯦꯛ ꯁꯦꯡꯉꯕꯣ ꯁꯦꯡꯗꯕ꯭ꯔꯣ?
ꯎꯝ ꯁꯦꯡꯗꯤ ꯁꯦꯡꯂꯦ꯫
ꯁꯦꯡꯗꯦ
ꯁꯦꯡꯔꯦ
ꯅꯥ
ꯍꯜꯂꯣ
ꯑꯥꯎ ꯑꯥꯎ ꯍꯥꯏꯌꯨ ꯍꯥꯏꯌꯨ
ꯑꯩꯗꯤ ꯇꯥꯗꯕ ꯃꯂꯨꯔꯦ ꯑꯗꯨꯒꯤ
ꯎꯝ ꯍꯥꯏꯌꯣ
ꯎꯝ ꯑꯥ ꯀꯩ ꯀꯩ ꯇꯧꯒꯦ
ꯄꯥꯅ ꯀ꯭ꯔꯤ ꯀ꯭ꯔꯤꯔꯣ ꯑꯗꯨꯝ ꯊꯕꯛ ꯇꯧꯋꯦ ꯑꯗꯨꯒ ꯂꯧꯒꯤꯒꯨꯝꯕ ꯑꯗꯨꯒ ꯃꯥꯒꯤ ꯒꯥꯔꯤ ꯒꯥꯔꯤ ꯂꯩꯌꯦꯕꯀꯣ ꯒꯔꯤ ꯈꯔ ꯆꯥꯎꯕ ꯑꯗꯣ ꯄꯣꯠ ꯆꯩꯩꯒꯨꯝꯕ ꯑꯗꯨꯝ ꯔ ꯋꯥ ꯍꯥꯏꯕ꯭ꯔꯥ
ꯑꯧ
ꯑ ꯑꯗꯨꯒꯨꯝꯕꯗꯨ ꯃꯔꯛ ꯃꯔꯛꯇ ꯄꯨꯕ ꯍꯣꯏ ꯏꯃꯥꯅ ꯌꯨꯝꯒꯤ ꯊꯕꯛ ꯇꯧꯋꯦ ꯑꯗꯨꯒ ꯏꯪꯈꯣꯜꯒꯤ ꯊꯕꯛ ꯇꯧꯋꯦ꯫
ꯎꯝ ꯏꯃꯥꯗꯤ ꯊꯕꯛꯇꯤ ꯑꯗꯨꯝ ꯀꯜꯂꯦ ꯑꯗꯣ ꯅꯥꯁꯨ ꯅꯥꯒꯟꯕ꯫
ꯑꯁ ꯅꯥꯒꯟꯕꯖꯦ ꯌꯥꯝ ꯋꯥꯕꯅꯤꯕꯣ ‌ꯅꯥꯕꯖꯦ
ꯎꯝ
ꯑꯈꯣꯏ ꯏꯃꯥꯁꯨ ꯃꯁꯥꯗꯣ ꯆꯥꯎꯋꯦꯕ꯫ ꯌꯥꯝꯅ ꯑꯣꯚꯔꯋꯦꯠ ꯑꯣꯏꯔꯤꯕ
ꯆꯞ ꯃꯥꯟꯅꯩꯌꯦ ꯑꯩꯈꯣꯏ ꯏꯃꯥꯒ꯫
ꯈꯔꯗꯣ ꯐꯦꯠ ꯑꯣꯏꯕꯒꯤ
ꯎꯝ
ꯑꯗꯨꯗ ꯑꯁ ꯑꯩꯗꯣ ꯃꯥ ꯅꯥꯔꯛꯀꯗ꯭ꯔꯥꯅ ꯍꯦꯛꯗ ꯄꯥꯈꯠꯂꯦ꯫
ꯎꯝ ꯑꯗꯨꯅꯦ ꯃꯤꯁꯤꯡꯁꯦ ꯀꯔꯤ ꯍꯥꯏꯕ꯭ꯔꯥ ꯍꯛꯆꯥꯡ ꯐꯥꯃꯜꯂꯁꯨ ꯅꯣꯏꯃꯜꯂꯨꯁꯨ ꯑꯃꯨꯛꯀ ꯃꯁꯥꯗ ꯑꯥ ꯀꯔꯤ ꯍꯥꯏꯕ꯭ꯔꯥ ꯂꯥꯏꯅꯥꯒꯨꯝꯕ ꯑꯗꯨꯝ ꯂꯩꯒꯜꯂꯦꯕ꯫
ꯂꯥꯏꯅꯥꯒꯨꯝꯕꯗꯤ ꯌꯥꯝ ꯂꯩꯔꯦ ꯑꯅꯣꯏꯕꯁꯦꯀꯣ ꯍꯥꯏꯗꯤ ꯃꯣꯏꯗꯤ ꯂꯥꯏꯅꯥ ꯅꯥꯕ ꯌꯥꯝꯅ ꯊꯨꯏꯑꯕ꯫
ꯎꯝ ꯃꯥꯅꯤ
ꯑꯗꯨꯅ ꯑꯁ ꯃꯥꯁꯨ ꯃꯥꯗ ꯃꯥꯁꯦ ꯊꯕꯛꯁꯨ ꯌꯥꯝ ꯇꯧꯕ ꯑꯗꯨꯒ ꯅꯕꯒꯤꯁꯨꯝ ꯅꯥꯗꯨꯏꯅꯦꯕꯥ
ꯎꯝ
ꯑꯣ ꯃꯥꯅ ꯊꯕꯛ ꯇꯧꯕꯗꯤꯀꯣ ꯑꯩꯈꯣꯏꯗ ꯊꯕꯛ ꯑꯃ ꯇꯧꯒꯦ ꯍꯥꯏꯕꯗꯤ ꯃꯥ ꯍꯥꯟꯅ ꯇꯧꯋꯦ ꯍꯥꯏꯗꯤ ꯌꯥꯝ ꯊꯨꯏꯑꯦꯕ ꯃꯥꯗꯤ ꯊꯕꯛ ꯇꯧꯕꯗꯣ ꯁꯨꯝ ꯉꯥꯏꯔ ꯂꯩꯇꯦꯕ